ꯑꯃꯗ ꯂꯣꯏꯈ꯭ꯔꯕꯣ
ꯍꯣꯏꯅ
ꯈꯪꯍꯧꯗꯕꯣꯟ ꯏꯁꯀꯦꯟꯁ ꯐ ꯃꯣꯕꯥꯜ ꯐꯣꯟ ꯆ ꯑꯗꯨꯒ ꯁꯥꯔꯀꯜꯅꯇꯣꯞꯄꯅꯦꯕ ꯅꯨꯄꯤꯁꯨ ꯑꯣꯏꯕ ꯇꯣꯞꯄꯔꯁꯨ ꯑꯣꯏꯕ ꯑꯗꯨꯒ ꯀꯩꯅꯣꯅ ꯁꯤꯖꯤꯟꯅꯗꯕ ꯇ꯭ꯋꯦꯟꯇꯤ ꯁꯚꯦꯟ ꯇ ꯊꯥꯔꯀꯥ ꯃꯥꯥꯏꯇ ꯐꯪꯁ ꯀꯥꯏꯅꯤꯒ ꯕ ꯂꯛꯇ ꯍꯥꯏ ꯇ ꯊ
ꯑꯣ ꯀꯥꯥꯟꯗꯕꯨꯣ ꯀ꯭ꯂꯥꯁꯕꯨꯨꯝꯃꯤꯃꯤ ꯀ ꯌꯥꯝꯅ ꯆꯥꯟ
ꯈꯟꯗꯦ ꯃꯤꯌꯥꯝ ꯂꯥꯛꯇ ꯉꯁꯥꯏ ꯀꯩꯅꯣ ꯃꯣꯏ ꯇꯣꯄꯤꯛ ꯀꯩꯀꯥ ꯏꯅꯕꯩ ꯗꯤ ꯇꯠꯇ
ꯀꯨꯟꯃꯨꯛꯀꯤ ꯆꯥꯡꯗꯣ ꯑꯣꯏꯔꯝꯅꯤꯀꯣ
ꯎꯝ ꯄ꯭ꯤꯌꯥ ꯂꯛꯁꯃꯤꯒꯗꯨ ꯌꯥꯎꯋꯦꯗꯨꯗꯤ ꯑꯗꯨ ꯅꯨꯄꯥꯃꯥ ꯍꯥꯎꯗ ꯑꯝꯇ ꯂꯥꯛꯈꯤꯗ꯭ꯔ
ꯀꯅꯥ ꯂꯥꯎꯅꯤꯡꯗꯣꯏꯅꯣ ꯌꯨꯝꯗꯩ ꯐꯖꯔ ꯐꯖ ꯍꯪꯉꯒ
ꯗꯨꯇꯕꯨꯇ ꯎꯒꯦ ꯂꯥꯛꯔ ꯁꯂ ꯏ ꯍꯥꯏ ꯁꯤ ꯌꯥꯗꯦ ꯄꯨꯅꯃꯔ ꯏꯣ ꯅꯝ ꯃꯥꯗꯤ ꯑ ꯗ
ꯀꯩ ꯊ ꯋꯥꯁꯤꯔꯍꯤꯗ ꯅꯤ ꯍꯥꯏ ꯁꯖꯔꯤ
ꯐꯗ ꯋꯥ
ꯎ ꯇꯤꯆꯔ ꯏꯁ ꯀꯣꯠ ꯑꯦꯁ ꯔꯤꯇꯟ ꯑꯦꯁ ꯇꯨ ꯐꯥꯏꯚ ꯋꯥꯟ ꯊ꯭ꯔꯤ ꯑꯦꯠ ꯐꯥꯏꯚ ꯅꯥꯏꯟ ꯇꯨꯡ ꯐꯥꯏ ꯋꯥ ꯁꯤ ꯑꯦ ꯀꯩꯅꯣ ꯑꯩꯁꯤ ꯑꯣꯏꯕ꯭ꯔꯣ
ꯍꯣꯏ
ꯑꯁ ꯏꯅ ꯐꯔ ꯍꯣꯏ ꯑꯥꯁꯨ ꯅꯥꯏꯅ ꯑꯣꯏꯕ꯭ꯔꯣ
ꯑꯗꯨꯅ
ꯎꯝ
ꯑ ꯅꯅꯥꯏꯟꯇꯤꯟ ꯑꯦ ꯗ ꯑꯦꯇꯤꯟ
ꯇꯅꯒꯌꯥ
ꯂꯗꯒꯤꯌ
ꯃꯥꯔꯁ ꯅꯥꯏꯟꯇꯤꯟ ꯂꯣ
ꯑꯥꯔ ꯑꯦꯇ
ꯁꯤꯅꯦꯅ ꯍꯥꯏꯥꯏꯇꯦ
ꯇꯅ ꯇ꯭ꯋꯦꯟꯇꯤ ꯑꯦꯁ ꯀ꯭ꯂ ꯅꯥꯏꯟꯇꯤꯟ
ꯃꯊ ꯃꯊꯥꯏ ꯂꯩ ꯑꯣꯏꯣꯏ ꯁꯤ ꯁꯀꯤ ꯐꯗ ꯆ ꯆ
ꯃꯇꯥꯏ ꯝꯇꯥꯏ ꯂꯩꯁꯤ ꯀꯅꯥ ꯀꯅꯥꯅꯥꯣ
ꯑꯦ
ꯏꯅꯦ
ꯑ ꯀ ꯂꯣꯏ ꯏ ꯍꯥꯏꯕꯨꯨ ꯑꯦꯐ ꯑꯦꯜ ꯑꯥꯔ ꯑꯦꯛꯁ
ꯑꯦꯐ ꯅ ꯁꯤꯁ ꯑꯦ ꯑ ꯑ ꯇ꯭ꯋꯦꯟ ꯐ
ꯑꯗꯨꯗꯕ꯭ꯔꯊꯃꯅꯤ ꯀ ꯀꯥ ꯀꯥ ꯄ꯭ꯂꯁ ꯃꯥꯏꯅꯁ ꯇ ꯑꯗꯨꯝ ꯍꯥꯞꯇꯗꯌꯥꯗ
ꯄ꯭ꯨ ꯎ ꯄ ꯄꯤ ꯀ꯭ꯨ ꯀꯦ
ꯎꯝ
ꯎ
ꯁꯣꯍꯅꯦꯟ ꯁꯨꯅꯤꯂꯥ ꯕ꯭ꯔꯥꯗꯔꯁ ꯀ꯭ꯔꯤꯇꯤ ꯑꯦꯟ ꯚꯅꯨ ꯑꯥꯔ ꯁꯤꯁꯇꯔ ꯑꯦꯐ ꯁꯨꯅꯤꯜ ꯁ ꯕꯤꯅꯨꯁ ꯕ꯭ꯔꯗꯔ ꯁꯨꯅꯤꯜꯒꯤꯅ ꯃꯆꯥꯁꯦ ꯕꯤꯅꯨꯒꯤꯅ ꯕ꯭ꯔꯗꯔ ꯑꯣꯏꯔꯔꯕ ꯑꯗꯨꯗꯤ ꯃꯥꯅꯤ ꯃꯥꯏ ꯃꯆꯥꯅ ꯀꯩꯅꯣ ꯍꯥꯎ ꯏꯁ ꯔꯣꯍꯟ ꯔꯤꯂꯦꯇꯦꯠ ꯇꯨ ꯑꯀ꯭ꯔꯤꯇꯤ ꯑꯪꯀꯜ
ꯁꯨꯁꯦ ꯃꯔꯄꯗꯉ
ꯑꯪꯀꯜ ꯑꯣꯏꯕ꯭ꯔꯥ
ꯀꯔꯤ ꯑꯋꯥꯜ ꯎꯝ
ꯔꯣꯍꯟꯒ ꯁꯅꯤꯜꯒꯁꯦ ꯕ꯭ꯔꯗꯔꯁꯅꯦꯕꯀꯣ ꯑꯀ꯭ꯔꯤꯇꯤꯒ ꯕꯤꯅꯨꯒꯅ ꯁꯤꯁꯇꯔꯁꯅꯦꯕ ꯑꯗꯨꯒ ꯁꯨꯅꯤꯜꯒꯤ ꯃꯆꯥ ꯅꯨꯨꯄꯥꯁꯤꯅ ꯕꯤꯅꯨꯁꯀꯤ ꯃꯥꯏ ꯕ꯭ꯔꯗꯔꯅꯦꯕ ꯁꯨꯅꯤꯜꯒꯤ ꯃꯆꯥꯅꯨꯄꯥꯁꯦ ꯕꯤꯅꯨꯒꯤ ꯕ꯭ꯔꯗꯔꯅꯦꯕ ꯑꯗꯨꯗꯤ ꯔꯣꯍꯟꯒ ꯑꯀ꯭ꯔꯤꯇꯤꯒ ꯀꯔꯤꯅꯦ ꯁꯟ ꯂꯩꯅꯒꯦ ꯍꯥꯏꯕ ꯑꯗꯨꯗꯤ ꯁꯨꯅꯤꯜꯒꯤ ꯃꯆꯥ ꯉꯥꯛꯇꯅ ꯇꯣꯛ ꯑꯩꯈꯣꯏꯗꯤꯤ ꯕꯤꯅꯨ ꯑꯗꯒꯤ ꯎ ꯃꯏ ꯃꯆꯥꯅꯨꯄꯥ ꯑꯗꯨꯣ ꯕꯤꯅꯨꯒꯤ ꯃꯥꯏ ꯕ꯭ꯔꯗꯔꯅꯦ ꯍꯥꯏꯔꯗꯤ ꯅꯨꯄꯤ ꯑꯅꯤꯗ ꯃꯥꯏ ꯃꯆꯥꯅꯨꯄꯤ ꯇꯥꯗ꯭ꯔꯣ ꯑꯗꯨꯩ ꯅꯨꯄꯤ ꯑꯃꯅꯦꯕ ꯀ꯭ꯔꯤ ꯇꯤ ꯑꯀ꯭ꯔꯤꯇꯤꯅ ꯔꯣꯍꯟꯗ ꯀꯩꯊꯣꯛꯀꯦ ꯍꯥꯏꯕ ꯔꯣꯍꯟꯒ ꯁꯨꯅꯤꯜꯒꯗꯤ ꯃ ꯃꯆꯤꯟ ꯃꯅꯥꯎ ꯅꯠꯇ꯭ꯔ‌ꯣ ꯑꯗꯨꯗꯤ ꯃꯥꯏ ꯑꯪꯀꯜ ꯊꯣꯛꯇ꯭ꯔ‌ꯣ
ꯀꯃꯔ ꯄꯥꯒꯦ ꯄꯥꯔꯃ
ꯄꯥꯔꯃꯔ ꯑꯦꯁ‌ꯦꯁ ꯁꯤ
ꯖꯤꯀ‌ꯦꯁ‌ꯦ ꯍꯨꯖꯤꯛꯇꯤ ꯃꯥꯥꯛ ꯂꯧꯕꯝ ꯑꯣꯏ ꯌꯥꯔꯦꯕ
ꯑꯩꯒꯤ
ꯑꯦꯁ ꯁꯦꯛꯁꯅꯦꯂꯥꯗꯤ ꯖꯤꯀꯦꯒꯤ ꯃꯇꯝ ꯐꯅ ꯂꯩꯇ꯭ꯔꯣ
ꯂꯩ
ꯃꯪꯉꯥ ꯂꯩꯔꯤꯗ‌ꯣ ꯁꯔꯛꯄꯨꯗꯤ ꯖꯤꯀꯦ ꯄꯥꯝꯕ ꯐꯠꯇ꯭ꯔꯣ
ꯐꯩꯌꯦ ꯐꯩꯌꯦ ꯍꯛꯁꯅ ꯀꯗꯣ ꯐꯥꯏꯁꯦ ꯌꯥꯝꯊꯔꯥ ꯀꯥꯗ꯭ꯔꯣ ꯋꯥꯍꯧꯗ꯭ꯔꯗꯤ ꯇꯨꯝ ꯂꯩꯍꯧꯗ꯭ꯔꯗꯤ
ꯀꯩ ꯄꯥꯁꯤꯒꯦ
ꯎ
ꯍꯤꯁꯇ꯭ꯔꯤ ꯑꯗꯨꯝ ꯄꯥꯅꯤꯡꯉꯤꯗ ꯍꯤꯁꯇ꯭ꯔꯤꯁꯦ ꯃꯣꯗꯔꯟ ꯄꯥꯒꯦ ꯒꯥꯟꯙꯤꯗꯒꯤ ꯄꯥꯒꯦ
ꯑꯩ ꯅꯪ ꯄꯥꯔꯃꯜ ꯂꯩꯔ ꯑꯃ ꯑꯩ ꯂꯨꯁꯤ ꯁꯦꯟ ꯂꯩꯔꯝꯗꯧꯅꯦ ꯍꯥꯏꯕ
ꯍꯥ ꯃ ꯄꯥꯎ ꯅꯨꯡꯉꯥꯏ
ꯂꯗꯨꯊꯈꯤ ꯅ ꯂꯩ ꯑ ꯀꯖꯃꯦ ꯍꯥꯕ
ꯍ ꯁꯤꯒꯤ ꯎꯝ ꯂꯋꯥꯥ ꯕꯥꯀꯤꯀꯤ ꯁ꯭ꯅꯦꯍꯥ ꯀꯤꯦꯁ꯭ꯔꯤ ꯇꯨꯗꯣ
ꯎꯝ
ꯀꯦꯁ ꯍꯇꯨꯒꯤ ꯋꯥꯔꯤꯁꯦ ꯆꯖꯔꯦ ꯋꯥꯥꯀꯤ ꯀꯦꯁꯀꯤꯅꯤ ꯀꯦꯁꯀꯤ ꯃꯇꯥꯡꯗꯅꯦ ꯍꯥꯏꯕ ꯅꯣꯡꯥꯏ ꯃ
ꯆꯅꯁꯤ ꯍ ꯑ
ꯄꯕꯦꯟꯗꯣꯔ ꯨꯖꯔꯥꯠ ꯁꯨꯠꯂꯤꯕꯥꯏ ꯒꯥꯟꯙꯤ ꯀꯔꯝꯆꯥꯟꯕ ꯒꯥꯟꯙꯤ ꯅꯆꯦꯜ ꯏꯟꯗꯤꯌꯥꯟ ꯀꯪꯒ꯭ꯔꯦꯁ ꯍꯥꯟꯅ ꯂꯤꯡꯈꯠꯂꯦꯀꯣ ꯃꯥꯏ ꯑꯍꯥꯟꯕꯁꯦ ꯁꯥꯎꯠ ꯑꯐ꯭ꯔꯤꯀꯥꯗ ꯂꯩꯔꯤꯀꯥꯟꯗ ꯑꯦꯟ ꯑꯥꯏ ꯁꯤ ꯅ ꯑꯦꯠꯇꯤꯟ ꯅꯥꯏꯟꯇꯤ ꯐꯣꯔꯗꯀꯣ ꯃꯥꯁꯦ ꯔꯦꯁꯤꯌꯦꯜ ꯗꯤꯁꯀ꯭ꯔꯤꯃꯤꯅꯦꯁꯟꯒꯤ ꯃꯇꯥꯡꯗꯅꯦꯕ ꯏꯟꯗꯤꯌꯥꯑꯒ ꯏꯟꯗꯤꯌꯥꯟꯃ ꯀꯩꯒ ꯁꯥꯎꯠ ꯑꯐ꯭ꯔꯤꯀꯥ ꯃꯈꯩꯒ ꯁꯤꯗ ꯑꯦꯁ ꯀ꯭ꯔꯤꯃꯤꯅꯦꯁꯟꯗ ꯑꯣꯏꯅ ꯇꯪꯃꯦ ꯅꯦꯇꯦꯜ ꯏꯟꯗꯤꯌꯥꯟ ꯀꯪꯒ꯭ꯔꯦꯁ ꯍꯥꯏꯕꯁꯤ ꯂꯤꯡꯈꯠꯂꯦꯕ ꯎ ꯏꯟꯗꯤꯌꯥꯟ ꯑꯣꯄꯤꯅꯤꯌꯟ ꯅ꯭ꯌꯨꯁꯄꯦꯄꯔ ꯅꯥꯏꯟꯇꯤꯟ ꯖꯦꯔꯣ ꯊ꯭ꯔꯤꯗ ꯐꯣꯡꯉꯦ ꯎꯝ ꯐꯥꯔꯦ
ꯀꯥꯏꯔ
ꯐꯣꯟꯅꯤꯛꯁ ꯐꯥꯝ ꯅꯥꯏꯟꯇꯤꯟ ꯖꯦꯔꯣ ꯐꯣꯔꯗ ꯇꯣꯏꯁꯇꯣꯏ ꯐꯥꯝ ꯅꯥꯏꯟꯇꯤꯟ ꯇꯦꯟꯗ ꯁꯩꯇꯒ꯭ꯔꯍ ꯑꯦꯒꯦꯟꯁ ꯔꯦꯖꯤꯁꯇ꯭ꯔꯦꯁꯟ ꯑꯣꯐ ꯃꯦꯔꯤꯌꯥꯁ ꯑꯦꯛ ꯃꯦꯔꯦꯖ ꯑꯦꯛꯀꯤ ꯃꯇꯥꯡꯗ ꯏ ꯃꯥꯅꯤ ꯁꯩꯇ꯭ꯔꯒ ꯃꯥ ꯇꯧꯁ ꯑꯣꯜꯁꯣ ꯂꯦ ꯗ ꯀꯦꯝꯄꯦꯟ ꯑꯦꯒꯦꯟꯁ ꯗ ꯔꯦꯁꯇ꯭ꯔꯤꯛꯁꯟ ꯑꯣꯐ ꯏꯟꯗꯤꯌꯥꯟ ꯃꯥꯏꯒ꯭ꯔꯦꯁꯟ ꯑꯦꯟ ꯔꯤꯀꯣꯛꯅꯤꯁꯟ ꯑꯣꯐ ꯍꯤꯟꯗꯨ ꯃꯦꯔꯤꯦꯖ ꯗ ꯅꯣꯠ ꯔꯦꯀꯣꯛꯅꯥꯏꯖ ꯏꯟ ꯁꯥꯎꯠ ꯑꯐ꯭ꯔꯤꯀꯥ ꯃꯥꯁꯦ ꯅꯥꯏꯟꯇꯤꯟ ꯐꯤꯞꯇꯤꯜꯂꯛ ꯁꯦꯂꯦꯕ꯭ꯔꯦꯇꯦꯠ ꯑꯦ ꯄꯁꯤꯌꯥ ꯚꯔꯇꯤꯌꯥ ꯗꯤꯚꯁ ꯐꯣꯔ ꯅꯟ ꯔꯦꯁꯤꯗꯦꯟ ꯏꯟꯗꯤꯌꯟꯁ ꯄꯣꯂꯤꯇꯤꯀꯦꯜ ꯒ꯭ꯔꯨꯞ ꯀꯣ ꯕꯥꯜ ꯀ꯭ꯁꯅ ꯀꯈꯂꯦ ꯤꯁ ꯐꯥꯔꯁ ꯄꯕ꯭ꯂꯤꯛ ꯑꯦꯄꯤꯦꯌꯔꯦꯟꯁ ꯋꯥꯁ ꯑꯦꯠ ꯕꯟꯅꯔꯥꯁ ꯍꯤꯟꯗꯨ ꯌꯨꯅꯤꯕꯔꯁꯤꯇꯤ ꯔ ꯏꯅꯣꯒ꯭ꯔꯦꯁꯟ ꯏꯟ ꯅꯥꯏꯟꯇꯤꯟ ꯁꯤꯛꯁꯇꯤꯗ ꯍꯌꯨ ꯋꯥꯁ ꯐꯥꯎꯟꯗꯦꯠ ꯕꯥꯏ ꯅꯗꯥꯟ ꯃꯣꯍꯟ ꯃꯥꯂꯕꯦ ꯍꯤ ꯑꯣꯜꯁꯣ ꯐꯥꯎꯟꯗꯦꯠ ꯍꯤꯟꯗꯨ ꯃꯍꯥꯁꯕꯥꯥ ꯕꯨꯛ ꯔꯤꯇꯟ ꯕꯥꯏ ꯒꯥꯟꯙꯤ ꯍꯤꯟ ꯁ꯭ꯔꯥꯁ
ꯐꯤꯟꯁꯨ ꯇ ꯈꯪꯉꯦ
ꯎꯝ ꯁꯤꯃꯗꯤ ꯌꯥꯝ ꯃꯔꯨ ꯑꯣꯏꯕꯅꯤ ꯏꯟꯗꯤꯌꯥꯟ ꯍꯣꯝ ꯔꯨꯜ ꯀꯧꯋꯦꯕ ꯍꯤꯔꯣꯠꯇ ꯕ꯭ꯔꯤꯇꯤꯁ ꯔꯨꯜ ꯏꯟ ꯏꯟꯗꯤꯌꯥ ꯋꯥꯁ ꯑꯦꯔꯤꯖꯜ ꯑꯣꯐ ꯀꯣꯑꯣꯄꯔꯦꯁꯟ ꯑꯦꯛꯁꯇꯦꯟꯗꯦꯠ ꯕꯥꯏ ꯏꯟꯗꯤꯌꯟꯁ ꯑꯣꯇꯣꯕꯥꯏꯌꯣꯒ꯭ꯔꯥꯐꯤ ꯗ ꯏꯁꯇꯣꯔꯤ ꯑꯣꯐ ꯃꯥꯏ ꯑꯦꯛꯁꯄꯤꯦꯔꯤꯌꯦꯦꯟꯁ ꯋꯤꯠ ꯇ꯭ꯔꯨ ꯃꯦꯚꯦꯛ ꯇ꯭ꯔꯨꯠꯀꯁꯂ ꯍꯥꯞꯄꯤꯃꯨ ꯗ ꯏꯁꯇꯣꯔꯤ ꯑꯣꯐ ꯃꯥꯏ ꯑꯦꯛꯁꯄꯔꯤꯌꯦꯟꯁ ꯋꯤꯊ ꯇ꯭ꯔꯨꯠ
ꯀꯗ ꯌꯦꯁꯅ
ꯃꯥꯏ ꯑꯍꯥꯟꯕ ꯑꯣꯏ ꯃꯥꯂꯦꯀꯣ ꯎꯝ ꯆꯝꯄꯔꯟ ꯆꯩꯇ꯭ꯔꯒ ꯍꯥꯏꯁꯤꯅ
ꯆꯪꯒ ꯁꯥꯟꯅꯖꯦ ꯍꯥꯏꯕ
ꯐꯥꯔ ꯁꯤꯚꯤꯜ ꯖꯦꯁꯣꯕꯤꯗꯟ ꯃꯨꯚꯃꯦꯟ ꯀꯣ ꯔꯥꯁꯀꯨꯃꯥꯔ ꯁꯨꯛꯂꯥ ꯏꯟꯚꯥꯏꯇꯦꯠ ꯒꯥꯟꯙꯤ ꯇꯨ ꯆꯝꯄꯔꯟ ꯕꯤꯍꯔ ꯇꯨ ꯀꯝꯄ꯭ꯂꯦꯟ ꯑꯕꯥ ꯏꯟ ꯁꯇꯤꯁ ꯑꯣꯐ ꯂ ꯂꯣ ꯁꯤꯁꯇ ꯐꯥꯔꯃ ꯐꯣꯔ
ꯂꯣꯏꯔꯦ ꯁꯣꯄꯤꯌꯥ